ꯍꯜꯂꯣ ꯅꯪ ꯃꯔꯨꯞ ꯁꯤꯌꯥꯔ ꯀꯌꯥ ꯌꯥꯎꯗꯣꯏꯅꯣ ꯌꯥꯝ ꯊꯨꯅ ꯍꯥꯏꯔꯣ
ꯀꯔꯤꯅꯣ ꯑꯩ ꯃꯔꯨꯞ ꯌꯥꯎꯅꯤꯡꯗꯦ ꯍꯥꯏꯕ ꯑꯩ ꯃꯔꯨꯞ ꯄꯩꯁꯥ ꯍꯨꯟꯅꯕ ꯁꯥꯕꯨ ꯂꯩꯇꯦ ꯀꯗꯥꯥꯏꯗꯩꯅꯣꯃꯤ ꯏꯁꯥꯒꯤ
ꯅꯣꯏ ꯅꯣꯏ ꯀꯥ ꯃꯌꯥꯝ ꯍꯥꯞꯇꯥꯖꯨ ꯌꯥꯔꯦ ꯅꯪ ꯀꯥꯗꯪ ꯍꯥꯞꯅꯕ ꯍꯥꯏꯔꯛꯑꯣ
ꯍꯥꯞꯄꯣꯏ ꯑꯩ ꯀꯔꯤꯝꯇꯥ ꯄꯥꯝꯗꯦ ꯅꯣꯏꯒꯤ ꯃꯔꯨꯞꯇꯣ ꯌꯥꯎꯅꯤꯡꯉꯦ ꯍꯥꯏ ꯅꯪꯅ ꯈꯨꯞꯈꯣꯝ ꯈꯣꯝꯃꯤꯖꯦ ꯀꯩꯗꯧꯕꯩꯅꯣ ꯍꯥꯏꯕ ꯑꯩꯖꯦ
ꯈꯣꯝꯃꯗꯩꯅꯤ
ꯑꯩ ꯄꯥꯝꯗꯦ ꯑꯥꯏ ꯗꯣꯟ ꯂꯥꯏꯕ
ꯑꯦ ꯐꯥꯔꯥ ꯌꯥꯎꯍꯟꯗꯧꯔꯤꯃꯤ ꯅꯪ ꯒꯟ ꯄꯣꯏꯟꯠꯇꯥ
ꯑꯃꯨꯛꯁꯨ ꯅꯝꯖꯟꯕꯤꯒꯦ ꯇꯩꯖꯦ ꯀꯩꯇꯧꯕꯩꯅꯣ
ꯎꯝ ꯅꯝꯖꯤꯟꯒꯥꯅꯤ
ꯑꯩꯗꯤ ꯌꯥꯎꯅꯤꯡꯗꯦ ꯍꯥꯏꯕ
ꯌꯥꯎꯗꯥꯕ ꯌꯥꯔꯣꯏ ꯍꯥꯏꯕ
ꯎꯝ
ꯇꯪ ꯁꯞꯄꯣꯔꯠꯇꯤ ꯇꯧꯔꯛꯄ ꯌꯥꯏꯗꯅ ꯅꯪꯁꯨ
ꯍꯣꯏ ꯁꯄꯣꯔꯠ ꯇꯧꯕꯤꯔꯛꯀꯦ ꯃꯤ ꯈꯣꯝꯕꯤꯔꯛꯀꯦ ꯅꯪꯒꯤ ꯑꯩꯗꯤ ꯌꯥꯎꯔꯣꯏ
ꯅꯪ ꯌꯥꯎꯗꯕ ꯌꯥꯔꯣꯏ
ꯀꯔꯤꯅꯣ ꯑꯩ ꯌꯥꯎꯔꯣꯏꯅ
ꯅꯪꯅ ꯅꯪꯅ ꯃꯤ ꯈꯣꯝꯕꯗꯨꯗ ꯏꯁ ꯑꯩꯖꯨ ꯌꯥꯎꯔꯤꯌꯦ ꯍꯥꯏꯔꯗꯤ ꯐꯖꯩꯌꯦ ꯑꯩꯗꯤ ꯌꯥꯎꯇꯦ ꯍꯥꯏꯔꯗꯤ ꯎꯝ
ꯖꯨ ꯌꯥꯎꯔꯤꯌꯦ ꯍꯥꯏꯔꯒ ꯄꯩꯁꯥꯗꯨ ꯅꯪꯅ ꯍꯦꯛ ꯍꯨꯜꯂꯣ ꯍꯥꯏꯕꯗꯨꯗꯤ ꯑꯩ ꯗꯝꯕꯤꯔꯒꯦꯕꯒꯣ
ꯅꯩ ꯀꯤꯟꯅ ꯑꯗꯨꯝ ꯃꯉꯥ ꯇꯔꯨꯛꯂꯛ ꯅꯥꯅꯤꯡꯉꯥꯅꯤ
ꯑꯗꯨꯖꯨ ꯌꯥꯗꯕ꯭ꯔꯥꯕ
ꯌꯥꯗꯦ ꯌꯥꯎꯒꯗꯕ ꯇꯤꯟꯊꯤꯕ ꯌꯥꯗꯦ ꯑꯣꯏꯗ ꯉꯥꯡꯕ ꯌꯥꯗꯦ
ꯀꯩꯅꯣ ꯅꯪꯅ ꯃꯔꯨꯝꯁꯤ ꯅꯝꯖꯜꯂꯒ ꯍꯥꯞꯈꯤ ꯇꯩꯖꯤꯕꯨ ꯑꯩ ꯁꯨꯡꯌꯥꯎ ꯌꯥꯎꯕ ꯉꯝꯃꯣꯏ ꯑꯩ ꯁꯨꯡꯌꯥꯎ ꯌꯥꯎꯕ ꯉꯝꯃꯣꯏ ꯑꯩ
ꯁꯨꯡꯌꯥꯎ ꯌꯥꯎꯗꯕ ꯌꯥꯔꯣꯏ
ꯅꯪꯅ ꯑꯩ ꯐꯨꯔꯒꯥ ꯑꯥ ꯇꯧꯔꯖꯨ ꯑꯩ ꯍꯥ ꯌꯥꯎꯔꯔꯣꯏ
ꯅꯪ ꯄꯨꯜꯂꯒꯥ ꯌꯥꯎꯍꯟꯒꯥꯅꯤ ꯑꯩꯅ ꯅꯆꯤꯟꯗꯨ ꯃꯦꯟꯖꯤꯜꯂꯒ
ꯆꯂꯣ ꯆꯥ ꯏꯁꯤꯡ ꯅꯣꯏ ꯎꯝ ꯆꯥꯛ ꯏꯁꯤꯡ ꯎꯅꯔꯣ ꯆꯠꯂꯨ ꯀꯥꯟꯅꯗꯕꯤꯗ ꯋꯥ ꯉꯥꯡ ꯂꯩꯔꯥꯅꯨ ꯁ꯭ꯋꯥꯏꯗ
ꯅꯪꯖꯦ ꯑꯩꯒꯤꯖꯦꯀꯣ ꯀꯣꯟꯅꯗ ꯌꯥꯝ ꯀꯥꯟꯅꯔꯛꯀꯥꯗꯕ ꯄꯣꯠꯅꯦ ꯑꯩꯅ
ꯍꯣꯏꯕꯥ ꯍꯣꯏꯕꯥ ꯑꯩ ꯀꯣꯟꯅ ꯅꯨꯡꯁꯥ ꯄꯥꯏꯔ ꯀꯥꯟꯗ ꯗꯥꯏꯔꯦꯛ ꯂꯩꯖꯥꯔꯒꯦ ꯑꯩ ꯃꯔꯨꯞꯇꯩ ꯅꯠꯇ꯭ꯔꯥꯖꯨ
ꯍꯧꯖꯤꯛ ꯁꯥꯕꯒꯤ ꯆꯥꯡꯁꯤ ꯁꯨꯝ ꯏꯟꯗꯥꯔꯛꯀꯥꯅꯤ ꯍꯥꯏꯕꯒꯤ ꯑꯁꯥꯗꯤ ꯂꯩꯇ꯭ꯔꯦꯕ ꯁꯨꯝ ꯁꯥꯔ ꯀꯥꯗꯣꯏꯅꯦ ꯍꯥꯏꯕ ꯑꯦ ꯁꯤ ꯑꯃ ꯂꯩꯍꯧꯕꯁꯤꯅ ꯀꯥꯟꯅꯗꯣꯏꯅꯦꯀꯣ
ꯍꯣꯏ ꯑꯩ ꯀꯣꯟꯅ ꯂꯩꯖꯔꯒꯦꯕ ꯑꯦꯁꯤꯗꯣ ꯑꯩ ꯄꯩꯁꯥ ꯄꯥꯏꯗꯣꯔꯦꯕ ꯑꯗꯨꯀꯥꯟꯗꯅꯦ ꯑꯦꯁꯤꯗꯣ ꯑꯩ ꯂꯩꯔꯒꯦ ꯍꯥꯏꯕ
ꯌꯥꯔꯣꯏ ꯍꯥꯏꯕ ꯃꯔꯨꯞ ꯌꯥꯎ ꯍꯥꯏꯕ ꯃꯔꯨꯞ ꯌꯥꯎ ꯍꯥꯏꯕ
ꯌꯥꯎꯔꯣꯏ
ꯅꯪ ꯑꯦꯁꯤ ꯐꯪꯗ꯭ꯔꯁꯨ ꯄꯩꯁꯥꯗꯣ ꯐꯪꯉꯣ ꯍꯥꯏꯕ ꯑꯦꯁꯤ ꯂꯩꯗꯕꯤꯗ
ꯅꯪ ꯃꯔꯨꯞꯇꯣ ꯀꯥꯏꯗꯧ ꯃꯥꯜꯂꯦ ꯑꯩꯉꯣꯟꯗ ꯅꯪꯅ ꯐꯧꯏꯀꯣ ꯇꯧ
ꯀꯔꯤ ꯀꯥꯗꯅꯣ
ꯃꯄꯨꯡꯗꯪ ꯂꯣꯠꯈꯤꯗꯣꯏ ꯃꯥꯜꯂꯤꯀꯣ
ꯅꯪ ꯂꯥꯁꯇ ꯄꯤꯅꯤ ꯑꯩꯅ
ꯌꯥꯔꯦ ꯌꯥꯔꯦ ꯑꯩ ꯈꯪꯉꯦ ꯑꯩ ꯈꯪꯉꯦ
ꯑꯪ ꯐꯥꯁ ꯆꯠ ꯄꯤꯊꯣꯛꯑ ꯅꯪ ꯀꯤꯖꯩꯌꯦ ꯑꯩ ꯂꯥꯁ ꯇ ꯄꯤꯅꯤ
ꯅꯪꯒꯤ ꯊꯥꯃꯛꯇ ꯑꯩ ꯈꯪꯉꯦ ꯀꯤꯛ ꯀ꯭ꯋꯦꯠ ꯆꯦꯁ
ꯀꯣꯏꯀꯦ ꯌꯥꯝ ꯐꯥꯎꯔꯦ ꯄꯩꯁꯥ ꯄꯥꯏꯔꯦꯅ ꯅꯪ ꯍꯧꯖꯤꯛꯀꯥꯟ
ꯍꯣꯏ ꯍꯣꯏ ꯄꯩꯁꯥ ꯄꯥꯏꯕꯅꯤꯅꯅꯦ ꯅꯪ ꯃꯔꯨꯞꯇꯣ ꯌꯥꯎꯗꯁꯨ ꯌꯥꯔꯦ ꯍꯥꯏꯕ ꯑꯩꯈꯣꯏ ꯂꯩꯔꯨꯔꯒꯦ ꯍꯥꯏꯕ ꯍꯣꯔꯦꯟ ꯍꯦꯛꯇ ꯆꯠꯂꯒ ꯂꯩꯔꯨꯒꯦꯁꯦ
ꯑꯗꯨꯗꯤ ꯄꯩꯁꯥ ꯁꯤꯡꯗꯕꯤꯗ ꯈꯔ ꯄꯨꯒꯦꯗꯅ ꯁꯤꯡ ꯁꯤꯡꯉꯣꯏꯗꯧꯕ ꯄꯩꯁꯥ ꯈꯔ ꯄꯨꯒꯦꯗꯅ
ꯍꯣꯔꯦꯜ ꯅꯣꯏꯕꯥꯗ ꯑꯩꯅ ꯐꯣꯟ ꯇꯧꯕꯤꯔꯛꯀꯦ ꯑꯗꯨꯒ ꯍꯥꯏꯕꯤꯔꯛꯀꯦ
ꯅꯪꯒꯤ ꯍꯥꯏꯕ ꯅꯪꯉꯣꯟꯗꯩ ꯍꯥꯏꯕꯅꯦ
ꯈꯤꯇ ꯄꯤꯕꯤꯀꯣ ꯄꯩꯁꯥ ꯆꯥꯝ ꯆꯅꯤꯇ ꯀꯩ ꯀꯩ ꯑꯆꯥꯄꯣꯠ ꯁꯤꯡꯖꯨ ꯅꯨꯡꯁꯨ ꯈꯔ ꯆꯥꯖꯅꯕ
ꯆꯥꯝ ꯆꯅꯤꯕꯨ ꯀꯅꯥ ꯄꯨꯏꯒꯦ ꯀꯔꯤꯅꯣꯅꯦ
ꯍꯥꯏꯕꯤꯒꯦ ꯍꯥꯏꯕ ꯅꯣꯏ ꯐꯥꯗꯔꯗ
ꯍꯥꯏꯕꯤꯔꯛꯑꯣ ꯍꯥꯏꯕ ꯅꯠꯇꯦ ꯑꯩꯗꯤ ꯅꯉꯣꯟꯗꯒꯤ ꯄꯨꯒꯦ ꯍꯥꯏꯕꯗꯤ
ꯌꯥꯔꯣꯏꯌꯦ ꯑꯩꯉꯣꯟꯗꯩꯗꯤ
ꯂꯤꯁꯤꯡ ꯇꯔꯥꯃꯨꯛꯇ ꯁꯤꯡꯗꯕꯤꯗ
ꯂꯤꯁꯤꯡ ꯇꯔꯥꯗꯣ ꯀꯥꯏꯗꯣꯛꯄ ꯌꯥꯔꯣꯏ ꯑꯩꯈꯣꯏꯗꯤ ꯄꯩꯁꯥꯁꯦ ꯐꯤꯛꯁꯇ ꯊꯃꯦꯕ ꯀꯔꯣꯔ ꯀꯣꯔꯣ
ꯀꯔꯣꯔ ꯑꯝ ꯄꯤꯔꯛ ꯑꯣ ꯑꯗꯣꯏꯔꯒꯅ
ꯇꯔꯥ ꯈꯛꯇꯪꯒꯤ ꯑꯩꯈꯣꯏ ꯄꯩꯁꯥ ꯁꯥꯗꯦꯕ
ꯑꯣ ꯀꯔꯣꯗꯣ ꯄꯤꯔꯛ ꯑꯣ ꯑꯗꯣꯏꯒꯅ
ꯀꯔꯣ ꯍꯥꯏꯁꯦ ꯅꯪ ꯎꯖꯔꯕꯣ
ꯎꯖꯗ꯭ꯔꯤ ꯑꯝꯇ ꯌꯦꯒꯦ ꯇꯧꯅꯤ ꯄꯤꯔꯣꯗꯅ
ꯎꯔꯥꯔꯣꯏ ꯑꯗꯨꯗꯤ
ꯎꯍꯟꯒꯗꯕꯅꯦ ꯎꯗꯕ ꯈꯪꯗꯕ ꯍꯥꯏꯕꯁꯤꯗꯤ ꯈꯪꯍꯟꯒꯗꯕꯅꯦ
ꯀꯥꯏ ꯂꯩꯅꯣ ꯅꯪ ꯍꯧꯖꯤꯛ
ꯌꯨꯝꯗ
ꯌꯨꯝꯗ ꯀꯩꯗꯧꯔꯤꯕ
ꯌꯨꯝꯗ ꯇꯨꯝꯃꯤ
ꯅꯪꯃꯥ ꯀꯥꯏꯆꯠꯈ꯭ꯔꯕ ꯃꯈꯣꯜ ꯇꯥꯗꯦꯅ
ꯑꯩꯈꯣꯏ ꯃꯥ ꯍꯤꯡꯒꯣꯜꯗ
ꯎꯝ ꯀꯩꯅꯣ ꯅꯅꯥꯎ ꯄꯛꯌꯦꯜꯗ ꯑꯦꯛꯖꯥ ꯑꯃ ꯊꯥꯏꯅ ꯇꯧꯈꯤꯕꯗꯣ ꯀꯃꯥꯏ ꯀꯃꯥꯏ ꯇꯧꯈ꯭ꯔꯒꯦ
ꯄꯨꯂꯤꯁꯇꯥꯗꯤ ꯌꯥꯎꯕꯅꯦ ꯃꯣꯏ ꯁꯦꯂꯦꯛꯁꯟꯒꯤꯗꯣ ꯀꯩꯅꯣ ꯀꯧꯔꯛꯇ꯭ꯔꯤ
ꯍꯩꯗꯣꯛꯈ꯭ꯔꯕ ꯑꯦꯛꯖꯥꯝꯁꯦ
ꯎꯝ
ꯄꯨꯂꯤꯁꯇꯗꯤ ꯆꯂꯦꯕ
ꯄꯨꯂꯤꯁꯇꯗꯤ ꯌꯥꯎꯔꯦ ꯑꯗꯣ ꯃꯣꯏꯖꯨ ꯑꯗꯨꯝ ꯁꯤꯗꯩꯁꯤꯐꯥꯎ ꯁꯤꯗꯩ ꯁꯤꯐꯥꯎꯅ ꯀꯧꯔꯛꯇꯣꯏ ꯃꯥꯜꯂꯦꯕꯀꯣ ꯑꯗꯨ ꯀꯧꯔꯛꯇ꯭ꯔꯤꯕ
ꯃꯤ ꯀꯌꯥꯅꯣ ꯀꯧꯗꯣꯢꯖꯦ
ꯈꯪꯒꯦ
ꯅ ꯑꯃꯨꯛ ꯂꯤꯁꯤ ꯀꯌꯥꯁꯨꯕꯘ ꯌꯎꯔꯤꯕ
ꯑꯃꯅ ꯊꯥꯔꯇꯤ ꯁꯚꯦꯟꯗ ꯌꯥꯎꯕꯅꯦ ꯑꯅꯤꯅꯦ ꯃꯥ ꯊꯥꯏꯁꯦ ꯑꯗꯣ ꯑꯃꯗꯨꯅ ꯑꯃꯗꯨꯗꯤ ꯋꯥꯟ ꯍꯟꯗ꯭ꯔꯦꯠꯀ ꯀꯌꯥꯅꯣ ꯑꯣꯏꯕꯅꯦ ꯑꯣꯏꯈꯤꯕꯅꯤ ꯀꯥꯎꯔꯦꯗ
ꯑꯗꯨꯗꯤ ꯌꯥꯎꯔꯛꯄ ꯌꯥꯏꯅꯦ
ꯎꯝ
ꯑꯩꯐꯩ ꯐꯩ ꯇꯧꯒꯗꯕꯅꯤ ꯅꯪꯅ ꯀꯔꯤ ꯀꯔꯤ ꯍꯣꯠꯅꯔꯤꯕ ꯍꯧꯖꯤꯛꯀꯟ ꯁꯦꯁ
ꯑꯩꯔꯣ ꯑꯩꯁꯦ ꯅꯨꯡꯊꯤꯟ ꯑꯉꯥꯡ ꯈꯔ ꯂꯛꯆꯔꯤ ꯁꯪ ꯃꯇꯣꯟꯗꯅ ꯐꯅꯦꯛ ꯁꯥꯔꯒ ꯐꯤ ꯂꯪꯒ ꯊꯗꯠꯂꯤ ꯂꯣꯏꯔꯦ ꯑꯩ ꯊꯕꯛꯕꯨ ꯆꯥꯛ ꯈ꯭ꯔꯒ ꯈ꯭ꯔꯒ ꯊꯣꯡꯉꯤ
ꯎꯝ ꯑꯣꯀꯦ ꯑꯣꯀꯦ
ꯑꯉꯥꯡꯁꯦ ꯑꯩꯅ ꯂꯪ ꯇꯔꯨꯛ ꯇꯔꯦꯠ ꯊꯥꯗꯠꯄꯅꯦ ꯑꯩꯅ ꯕꯗꯔ ꯕꯇ꯭ꯔ ꯐꯣꯏꯗꯠꯄꯅꯦ ꯐꯤ ꯁꯥꯎ ꯍꯥꯏꯔꯒ ꯇ ꯇꯜꯂ ꯁꯧꯅꯤꯡ ꯉꯡꯄ ꯑꯩꯖꯨ ꯈꯢꯗꯧ ꯁꯥꯎꯒꯠꯂꯛꯄ ꯇꯠꯅꯤꯡꯉꯗꯤ ꯇꯠꯂꯣꯅ ꯇꯠꯅꯤꯡꯉꯥꯏꯗꯤ ꯇꯠꯂꯣꯅ ꯑꯩꯅ ꯐꯣꯏꯗꯠꯄꯅꯤ ꯁꯥꯎꯅꯤꯡꯉꯛꯇꯅ
ꯅꯪ ꯑꯥ ꯃꯃꯥꯡꯒ ꯁꯥꯈꯤꯕ ꯐꯅꯦꯛ ꯍꯥꯏꯕ꯭ꯔ ꯀꯩꯅꯣ ꯁꯥꯈꯤꯗ꯭ꯔꯣ ꯅꯪ
ꯃꯥꯥꯅꯦ
ꯂꯣꯏꯗ꯭ꯔꯤꯕꯣꯕꯥ
ꯂꯣꯏꯗꯔꯗ ꯋꯠꯂꯤ ꯐꯅꯤ ꯐꯅꯤ ꯑꯅꯤ ꯋꯠꯂꯤ ꯑꯃ ꯂꯣꯏꯗꯧꯔꯕꯅꯦ ꯈꯤꯇꯪ ꯉꯥꯏꯔꯤ ꯂꯣꯏꯗꯧꯕ ꯑꯗꯨ ꯂꯣꯏꯁꯜꯂꯒꯦ ꯇꯧꯔꯒꯅꯦ ꯂꯪꯁꯦ ꯑꯃꯃꯨꯛ ꯇꯂꯛ ꯑꯃꯃꯨꯛ ꯇꯂꯛ ꯈꯣꯏꯗꯧꯒ ꯁꯥꯎꯗꯅ ꯑꯩ ꯐꯣꯏꯗꯠꯂꯝꯃꯅꯤ ꯂꯩꯍꯧꯔꯣꯅ ꯊꯛ ꯀꯨꯞꯁꯜꯂꯝꯕ ꯊꯣꯛꯂꯛꯄꯅꯦ ꯑꯗꯩꯗꯤ ꯑꯩꯅ
ꯐꯣꯏꯊꯠꯇꯗꯤ ꯌꯥꯗꯕꯔꯕ
ꯁꯥꯎꯅꯤꯡꯉꯛꯄ ꯍꯥꯏꯇꯥꯔꯦ ꯁꯨꯝ ꯁꯝꯃꯦ ꯇꯠꯂꯦ ꯁꯝꯃꯦ ꯇꯠꯂꯦ ꯈꯨꯏꯗꯧꯂꯗꯅ ꯇꯠꯅꯤꯡꯉꯥ ꯇꯠꯍꯧꯔꯣꯅ
ꯅꯪꯒꯤ
ꯑꯩꯒꯤ ꯃꯆꯤꯡ ꯑꯔꯥꯡꯕꯤꯗꯣ ꯂꯥꯛꯄ
ꯎꯝ ꯆꯩꯅꯤ ꯅꯪꯒꯤꯗꯨꯗꯤ ꯑꯗꯨꯗꯤ
ꯈꯨꯃꯥ ꯁꯝꯍꯟꯗꯣꯏ ꯑꯗꯨꯕꯨꯗꯤ ꯅꯥ ꯁꯤ ꯁꯝꯕꯤ ꯌꯣꯔꯅ ꯍꯝ ꯁꯝꯃꯟꯗꯣꯢ
ꯑꯣꯏꯔꯦꯡ ꯐꯨꯎꯒꯗꯕꯅꯦ ꯅꯪꯖ
ꯑꯩ ꯁꯝꯃꯝꯅꯦ ꯑꯗꯨꯝ ꯇꯠꯂ ꯌꯥꯗ꯭ꯔꯦꯅ ꯑꯩꯅ ꯍꯥꯏꯗꯨꯔꯅꯤ
ꯑꯩ ꯀꯩꯁꯨ ꯍꯥꯏꯗꯦꯀꯣ ꯅꯣꯏ ꯃꯥ ꯅꯣꯏ ꯅꯣꯏ ꯃꯥꯁꯨ ꯑꯗꯨꯝ ꯍꯩꯕ꯭ꯔꯕ
ꯑꯩꯈꯣꯏꯃꯥꯔꯣ ꯐꯤꯁꯥꯕ꯭ꯔꯣ ꯍꯢꯁꯦ
ꯍꯣꯏ ꯄ꯭ꯔꯣ ꯀꯥꯔꯕꯣ
ꯌꯨꯝ ꯄꯥꯜꯂꯛꯇ꯭ꯔꯤꯀꯥꯟꯗ ꯌꯥꯝ ꯁꯥꯏꯑꯦ ꯍꯥꯏ ꯌꯨꯝ ꯄꯥꯜꯂꯛꯑꯁꯨ ꯃꯌꯥꯝ ꯁꯥꯏ ꯍꯥꯏꯗ ꯑꯩꯁꯨ ꯈ ꯈ ꯈꯪꯍꯧꯋꯦ ꯈꯣꯏ ꯃꯥ ꯐꯤ ꯁꯥꯕꯁꯦ ꯎꯝ ꯈꯨꯃꯥꯅ ꯅꯨꯄꯤ ꯃꯣꯏꯔꯗꯤ ꯈꯒ
ꯍꯩꯖꯟꯒꯗꯕꯅꯤ ꯑꯩ ꯑꯩ ꯈꯪꯉꯦꯕ ꯑꯁꯤ ꯍꯥꯏꯔꯛꯀꯅꯦꯖꯦ
ꯈꯣꯃꯥꯅ ꯍꯥꯏꯁꯦ ꯑꯩꯉꯣꯟꯗ ꯈꯒ ꯍꯩꯖꯜꯂꯨ ꯑꯩꯖꯨ ꯇꯝꯅꯤꯡꯕ ꯑꯩꯖꯨ ꯑꯗꯨꯝ ꯃꯩꯇꯩ ꯃꯆꯥꯅꯤꯒ ꯍꯥꯏꯔꯒ ꯃꯤꯠ ꯇꯩ ꯐꯤꯗꫭ ꯁꯥꯕ ꯍꯩꯇ꯭ꯔꯗꯤ ꯀꯩꯅꯣꯅꯦꯍꯦ
ꯎꯝ ꯃꯥꯅꯤ ꯃꯥꯅꯤ ꯅꯪꯅꯕꯨ ꯍꯥꯏꯔꯗꯤ ꯑꯗꯨꯝ ꯄꯣꯞ ꯄꫭꯞ ꯇꯥꯏꯕ ꯍꯦꯛꯇ
ꯑꯩꯅ ꯈꯜꯂꯤꯁꯦ ꯅꯨꯄꯤꯝ ꯑꯣꯏꯔꯗꯤ ꯅꯨꯄꯤ ꯑꯝꯅ ꯍꯩꯕꯝ ꯊꯣꯛꯄꯖ ꯂꯣꯏꯅꯃꯛ ꯍꯩꯒꯗꯝꯅꯦ ꯁꯤꯅꯤ ꯑꯩꯅ ꯈꯟꯖꯔꯤ
ꯑꯩ ꯀꯩꯝ ꯂꯩꯇꯦ
ꯎꯝ ꯑꯗꯨꯗ ꯌꯥꯝ ꯊꯤꯅ ꯑꯦꯛꯁꯄꯥꯔꯠ ꯇꯥꯗꯅ ꯑꯗꯨ ꯑꯗꯨ ꯅꯠꯇꯦꯕ ꯃꯤ ꯃꯤ ꯃꯤꯒꯤꯁꯨ ꯃꯥꯒꯤ ꯍꯩꯖꯕꯤ ꯀꯤꯜ ꯍꯥꯏꯕ ꯑꯝ ꯂꯩꯗꯅ
ꯑꯣ ꯍꯣꯏ ꯅꯪꯅ ꯍꯥꯏꯔꯗꯤ ꯂꯣꯏ ꯆꯨꯃꯦ ꯅꯪ ꯉꯥꯡꯉꯤꯗꫭ ꯑꯆꯨꯝꯕ ꯉꯥꯛꯇꯅꯦ
ꯇꯨꯝ ꯀꯃꯥꯏꯅ ꯁꯥꯏ ꯀꯃꯥꯏꯟ ꯇꯧꯏ ꯍꯥꯏꯕꯗꯨꯃꯗꯤ ꯈꯔ ꯕꯥꯎꯗꯤ ꯈꯪꯕ ꯌꯥꯏꯗꯅ ꯌꯥꯝ ꯍꯩꯔꯨꯗ꯭ꯔꯒꯖꯨ
ꯅꯨꯄꯤꯒꯩꯖꯦ ꯁꯝꯅ ꯍꯥꯏꯔꯕꯗ ꯅꯨꯄꯤꯈꯩꯖꯦ ꯑꯗꯨꯝ ꯊꯕꯛ ꯁꯨꯔꯖꯨ ꯄꯩꯁꯥ ꯇꯥꯟꯕꯩ ꯊꯕꯛꯁꯨ ꯌꯥꯝ ꯂꯧꯗꯕꯤꯗ ꯄꯤꯀꯣ
ꯑ ꯀꯣꯟ ꯁꯥꯕ ꯑꯣꯏꯔꯣ ꯅꯨꯄꯥꯗ ꯍꯣꯏ ꯅꯨꯄꯥꯖꯨ ꯀꯣꯟ ꯁꯥꯕ ꯌꯥꯏ ꯁꯥꯔꯒꯁꯨ ꯃꯤꯅ ꯍꯦꯛ ꯁꯤꯠꯄꯤꯗꯦꯗꯅ ꯁꯤ ꯅꯨꯄꯥꯖꯦ ꯀꯣꯟ ꯁꯥꯕꯅꯤ ꯀꯥꯏꯅ ꯑꯗꯒꯤ ꯑꯗꯨ ꯅꯨꯄꯥꯒꯤꯗꯤ ꯊꯕꯛꯁꯦ ꯆꯦꯛ ꯁꯨꯕꯒꯨꯝꯕ ꯍꯥꯏꯗꯤ ꯋꯥꯕꯗ ꯑꯣꯏꯒꯜꯂꯦꯕ ꯌꯥꯝ ꯑꯗꯩ ꯗꯦꯂꯤꯚꯔꯤ ꯆꯠꯄꯒꯨꯝꯕ ꯗꯨꯃꯥꯏꯅ ꯈꯣꯏꯒꯜꯂꯦ ꯍ ꯅꯨꯄꯤꯗꯒꯗꯤ ꯍꯣꯏ ꯅꯨꯄꯥꯖꯨ ꯀꯣꯟ ꯁꯥꯕ ꯍꯖꯤꯛꯄꯨꯗꯤ ꯃꯌꯥꯝ ꯇꯧꯅꯩ ꯑꯗꯣ ꯅꯨꯄꯥꯅꯥ ꯀꯣꯟ ꯁꯥꯕꯖꯦ ꯃꯤꯅ ꯍꯦꯛ ꯇꯥꯕꯗ ꯎꯁꯤꯠ ꯄꯤꯗꯦ ꯍꯥꯏꯕ ꯁꯤ ꯀꯣꯟ ꯁꯥꯕꯅꯤ ꯁꯤ ꯅꯨꯄꯥꯁꯤꯕꯨ ꯅꯨꯡꯉꯥꯏꯕ꯭ꯔꯥ ꯇꯥꯕꯗ ꯑꯗꯨ ꯁꯨ ꯆꯠꯄ ꯖꯨꯒꯥꯂꯤ ꯑꯣꯏꯕꯅꯦ ꯍꯥꯏꯒꯤꯝ ꯐꯠꯇ꯭ꯔꯣ ꯏꯖꯠꯇꯣ
ꯏꯆꯠꯇ
ꯅꯨꯄꯥꯖꯤꯗꯤ ꯊꯃꯣꯏ ꯀꯟꯒꯗꯕꯅꯤ ꯃꯣꯏ ꯍꯥꯏꯖꯦ ꯄꯥꯖꯤꯗꯤ ꯍꯣꯠꯅꯕ ꯀꯟꯒꯗꯕꯅꯤ ꯏꯃꯨꯡ ꯃꯅꯨꯡ ꯄꯨꯒꯗꯕꯅꯤ
ꯄꯥꯡꯉꯟ ꯀꯟꯒꯗꯕꯅꯤ
ꯆꯥꯁꯨꯒꯤ ꯈꯟꯒꯗꯕꯅꯤ ꯅꯨꯄꯤꯒꯤ ꯈꯟꯒꯗꯕꯅꯤ ꯅꯨꯄꯤ ꯂꯨꯟ ꯇꯧꯒꯗꯕꯅꯤ ꯁꯤꯒꯤ ꯖꯔꯃꯁꯤꯗ ꯑꯗꯨꯝ ꯂꯩꯌꯦꯕ ꯅꯨꯄꯤꯗꯨꯗꯅ ꯅꯨꯄꯥꯗꫭ ꯂꯨ ꯇꯧꯒꯗꯕꯅꯤ ꯍꯥꯏꯕꯒꯤ ꯋꯥꯈꯜꯗꯤ ꯂꯩꯇꯦꯕ ꯍꯣꯏ ꯅꯨꯄꯤ ꯅꯨꯄꯥ ꯑꯗꯨꯗꯤ ꯂꯩꯌꯦꯕꯀꯣ ꯀꯣ ꯑꯃꯔꯣꯝꯗꯕꯨꯗꯤ ꯂꯩ ꯑꯗꯨ ꯅꯠꯇꯕ ꯑꯩ ꯍꯥꯏꯖꯦ ꯑꯩꯩꯅ ꯑꯇꯣꯞꯄ ꯁꯦꯟꯁ ꯑꯝꯗ ꯍꯥꯏꯔꯒꯗꯤ ꯑ ꯅꯨꯄꯤꯗꯨꯅ ꯅꯨꯄꯥꯗꯣ ꯊꯥꯛꯀꯗꯕꯅꯤ ꯍꯥꯏꯕꯒꯤꯗꯤ ꯁꯦꯟꯁꯇꯤ ꯂꯩꯇꯦ ꯍꯥꯏꯕ
ꯑ ꯅꯨꯄꯤꯗꯣ ꯏꯃꯨꯡꯒꯤ ꯊꯕꯛꯁꯨ ꯇꯧꯕ ꯑꯗꯨ ꯃꯌꯥꯝꯗꯣ ꯂꯣꯏ ꯂꯣꯏꯁꯜꯂ ꯃꯇꯨꯡꯖꯤ ꯅꯨꯄꯥꯖꯤꯃꯨꯛ ꯊꯥꯛꯀꯗꯣꯏꯕ
ꯑꯦ ꯅꯨꯄꯤꯗꯣ ꯊꯕꯛ ꯏꯪꯒꯥꯡ ꯑꯃ ꯇꯧꯔꯗꯤ ꯌꯥꯏ ꯀꯩꯅꯣ
ꯑꯗꯨꯗꯤ ꯇꯧꯗꯣꯏ ꯊꯕꯛ ꯃꯌꯥꯝꯁꯤꯗꯤ ꯀꯔꯤ
ꯇꯧꯊꯣꯛꯇꯣꯏꯔꯕ ꯅꯪ ꯍꯥꯟ ꯌꯨꯝ ꯄꯥꯜꯂꯦꯅ ꯊꯕꯛ ꯇꯧꯔꯝꯃꯒꯖꯨ ꯇꯧꯊꯣꯛꯇꯣꯏꯔꯕ
ꯇꯣꯛꯊꯣꯛꯑꯣ ꯇꯨꯕꯨꯗꯤ
ꯆꯞꯃꯟꯅꯩ
ꯑꯗꯨ ꯃꯥꯖꯨ ꯌꯨꯝꯒꯤ ꯊꯕꯛ ꯃꯇꯦꯡ ꯄꯥꯡꯕꯤꯕꯗꯤ ꯌꯥꯎꯗꯕ
ꯌꯥꯎꯒꯗꯝꯅꯤ
ꯑꯗꯨ ꯌꯥꯎꯗꯗꯤ ꯕꯤꯔꯥ ꯀꯥꯏ ꯍꯥꯏꯕꯅꯤꯗ ꯈꯤꯜꯂ ꯂꯩ ꯊꯣꯛꯈꯗꯤ ꯀꯃꯥꯏꯅ ꯇꯧꯅꯤ